ꯑꯥ
ꯅꯨꯡꯉꯥꯏꯔꯤꯕꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ ꯀꯩꯗꯧꯔꯤꯅꯣ
ꯑꯩꯁꯦ ꯃꯤ ꯋꯥꯔꯤ ꯁꯥꯅꯔꯝꯃꯦ ꯑꯗꯨꯒ ꯊꯝꯈ꯭ꯔꯦ ꯑꯗꯨꯒ ꯂꯩ
ꯑꯃꯗ ꯃꯦꯁꯦꯁ ꯍꯜꯂꯛꯇꯦ
ꯍꯜꯂꯛꯄꯤ ꯅꯪ ꯁꯟꯗꯣꯔꯤꯕꯅꯤꯀꯣ ꯑꯩꯅ
ꯍꯥ
ꯅꯪ ꯑꯩꯅ ꯐꯨꯗꯣꯏꯅꯦ
ꯀꯩꯒꯤ
ꯄꯨꯟꯌꯥꯃꯨꯂꯝ ꯂꯩ ꯄꯄ ꯀꯩꯣ
ꯀꯦ
ꯊꯄꯦ ꯅꯈꯗ ꯑ
ꯑꯥ ꯃꯥ ꯀꯩꯗꯧꯔꯦ ꯍꯥꯏꯕ꯭ꯔꯣꯀꯣ
ꯅ ꯃꯊꯥ ꯌꯥꯝ ꯁꯥꯏ ꯍꯥꯏꯔꯝꯃꯤꯗꯥꯏ
ꯀꯣꯏꯕꯒ ꯆꯠꯂꯒ
ꯍ
ꯍꯌꯦꯡ ꯍꯞꯇꯥ ꯑꯃ ꯐꯥꯗꯣꯔꯦ ꯍꯌꯦꯡ
ꯍꯦꯒ ꯅꯣꯡ ꯌꯥꯝ ꯃꯥꯜꯍꯧꯗꯦ ꯊꯨꯒꯦ ꯌꯥꯝꯅ
ꯑꯗꯨꯅꯤ ꯁꯨꯝ ꯁꯨꯝ ꯀꯣꯏꯁꯤꯜꯂꯛꯑꯒ ꯃꯥ ꯁꯨꯡꯇꯧ ꯇꯧꯔꯛꯇ꯭ꯔꯦꯗ
ꯍꯧꯖꯤꯛꯀꯥꯟꯗꯤ ꯆꯠꯄ ꯌꯥꯝ ꯊꯨꯏꯀꯣ ꯊꯥꯏꯅꯗꯤ ꯑꯁ
ꯑꯥꯎ ꯍꯧꯖꯤꯛ ꯑꯩꯅ ꯀꯩꯅꯣ ꯍꯧꯖꯤꯛꯀꯤ ꯑꯩꯈꯣꯏꯒꯤ ꯁꯥꯐꯕꯤ ꯏꯃꯥꯟꯅꯕꯤꯗꯣ
ꯎꯝ
ꯑꯗ ꯔꯣꯝꯗ ꯑꯩꯁ ꯍꯧꯖꯤꯛꯇꯪꯗ ꯉꯥꯏꯔꯤꯛꯑꯦꯕꯀꯣ
ꯎꯝ
ꯑꯗꯨ ꯂꯣꯏꯔ ꯅꯉꯣꯟꯗ ꯃꯦ ꯁꯥꯔꯛꯄꯅꯦꯕ
ꯎꯝ
ꯑꯗꯨꯒ ꯃꯥꯁꯦ ꯑꯗꯨ ꯃꯃꯥꯡꯗ ꯃꯥꯁ ꯐꯨꯠ ꯃꯦꯠꯂꯒ ꯀꯩꯅꯣꯒꯤ ꯇꯧꯔꯒ ꯂꯥꯡ ꯂꯥꯡꯉꯒ ꯂꯩꯍꯧꯕꯅꯦꯕ ꯑꯗꯨꯒ ꯑꯩꯁꯦ ꯊꯦꯛ ꯊꯪꯍꯨꯔꯒ ꯃꯥꯁꯤꯦ ꯉꯍꯥꯛꯅ ꯂꯥꯏꯔꯤꯛꯁꯨ ꯊꯃꯛꯂꯒ ꯄꯥꯕ ꯁꯥꯔꯦ
ꯎꯝ
ꯀ ꯖꯒꯥꯁꯦ ꯊꯣꯛꯂꯛꯑꯦꯕ ꯊꯣꯛꯂꯛꯑꯦ ꯅꯨꯡꯉꯣꯟꯜ ꯇꯧꯔꯛꯀꯅꯤ ꯍꯥꯏꯕ ꯊꯣꯛꯂꯛꯈ꯭ꯔꯕ ꯑꯗꯨꯗꯒꯤ ꯑꯩꯁꯦ ꯊꯣꯡ ꯃꯄꯥꯟꯗ ꯂꯦꯞꯄꯅꯤꯕ ꯊꯣꯡ ꯂꯣꯜꯂꯒ ꯑꯗꯨꯒ ꯃꯥꯁꯦꯣꯡ ꯇꯣꯛ ꯇꯣꯛꯄ ꯂꯥꯏꯔꯤꯛ ꯐꯕ
ꯎꯝ
ꯑꯗꯨꯗ ꯂꯥꯏꯕꯛꯕ ꯇꯣꯛꯈ꯭ꯔꯒ ꯐꯣꯟꯁꯦ ꯃꯦꯠꯈ꯭ꯔꯦꯕ ꯑꯃꯛꯈꯛ ꯑꯩꯦ ꯆꯪꯁꯤꯔꯥ ꯇꯧꯕꯅꯦ ꯍꯧꯖꯤꯛ ꯃꯄꯦ ꯇꯧꯔꯝꯗ꯭ꯔꯥ ꯕꯦꯡꯒꯤ ꯇꯧꯕꯅꯦ
ꯎꯝ
ꯀꯩꯖꯪ ꯆꯥꯔꯒꯦ
ꯎꯝ ꯑꯩꯈꯣꯏꯒꯤ ꯁꯦꯟꯗꯥꯥꯡꯗ ꯁꯧꯒꯔꯤ ꯑꯃꯒ ꯀꯩꯅꯣ ꯑ
ꯀꯈꯣꯏꯁꯨ ꯇꯦꯛꯄꯅꯦ ꯀꯩꯅꯣ ꯑꯩꯈꯣꯏ ꯁꯤꯡꯗꯨꯁꯨ ꯌꯥꯎꯋꯦ
ꯍꯤꯖꯣ ꯑꯃꯒ ꯑꯁ ꯆꯛꯀꯥꯟꯅꯩ ꯍꯩꯅꯗꯕꯅ
ꯌꯥꯗꯦ ꯅꯣꯏ ꯁꯃꯤꯇꯝ ꯃꯤ ꯃꯇꯧ ꯇꯧꯃꯤꯅꯤ
ꯑꯩꯈꯣꯏꯗꯤ ꯃꯤꯃꯤ ꯌꯥꯎꯋꯦ
ꯑꯩꯈꯣꯏꯁꯨ ꯃꯤꯃꯤ ꯌꯥꯎꯋꯦ ꯁꯤꯡꯖ ꯍꯠ ꯅꯨ ꯃꯤꯃꯤ ꯌꯥꯎꯋꯦꯅꯦ ꯀꯩꯅꯣ
ꯑꯗꯨꯅ ꯁꯤꯁꯨ ꯍꯥꯏꯔꯒ ꯁꯨꯝ ꯃꯣꯔꯣꯛ ꯃꯦꯀ ꯆꯠꯅꯤꯒꯤ ꯇꯥꯏꯞꯇ ꯁꯦꯝ꯭ꯔ
ꯍꯧꯖꯤꯛꯄꯨ ꯍꯧꯖꯤꯛꯄꯨ ꯂꯩꯁꯥꯕꯤ ꯑꯩꯈꯣꯏꯅ ꯁꯤꯡꯗ ꯆꯥꯕꯗ ꯃꯤꯃꯤ ꯌꯥꯎꯗꯦꯅ ꯍꯥꯏꯕ꯭ꯔꯣ
ꯑꯣꯛꯁ
ꯍꯣꯁꯇꯦꯜ ꯍꯥꯏꯔꯗꯤ ꯑꯣꯜꯋꯦꯁ ꯃꯤꯃꯤ
ꯑꯩꯩ ꯒꯥꯟ ꯇꯥꯔꯅꯤ ꯒꯥꯟ ꯇꯥꯔꯅꯤ ꯅꯪ ꯍꯧꯖꯤꯛꯇꯤ ꯀꯥꯏ ꯂꯩꯒꯦ ꯑꯆꯧꯕꯤꯒ ꯂꯩꯕ꯭ꯔꯣ
ꯋꯤꯟꯗꯣꯗ ꯂꯩꯔ ꯀꯩꯅꯣ ꯃꯄꯥꯟꯗ
ꯎꯝ ꯏꯪꯕ꯭ꯔꯣ ꯅꯨꯡꯁꯤꯠ ꯑꯌꯤꯡꯕꯗꯤ ꯂꯥꯛꯄ꯭ꯔꯣ
ꯀꯗꯥꯥꯏꯗ ꯏꯪꯕꯅꯣ ꯕꯤꯠ ꯂꯩꯇꯦ ꯕꯣꯔꯗꯤꯡ ꯊꯣꯛꯑꯕꯣ
ꯗꯤ ꯀꯥꯏꯖꯩꯅꯣ
ꯍꯥꯥ
ꯁꯤꯒꯤꯕꯤꯠ ꯂꯩꯇ꯭ꯔꯤꯅꯣ
ꯗꯕ ꯇ꯭ꯔꯕ ꯀ
ꯃꯣꯗ ꯐꯃꯔꯁ ꯇꯦ
ꯍꯧꯖꯤꯛꯇꯤ ꯀꯩ ꯁꯕꯖꯦꯛ ꯄꯥꯗꯣꯏꯅꯣ
ꯄꯥꯟ ꯉꯥꯏ ꯄꯥꯟ ꯉꯥꯏ ꯇꯃꯤ ꯍꯥꯏꯕꯣ ꯑꯩ ꯐꯣꯟꯁꯨ ꯀꯌꯥꯝꯝꯕꯧꯣ ꯃꯥ ꯀꯔꯤꯝ ꯍꯥꯏꯔꯛꯇ꯭ꯔꯦ ꯀꯃꯥꯏꯅ ꯇꯧꯗꯣꯏꯅꯣ ꯈꯪꯗ꯭ꯔꯦ
ꯌꯨꯝꯒꯗꯤ ꯋꯥꯔꯤ ꯁꯅꯅꯥꯕ꯭ꯔꯣ
ꯀꯣꯏ ꯁꯤ ꯁꯥꯟꯅꯗꯦ ꯉꯔꯥꯡ ꯁꯥꯟꯅꯩꯌꯦ ꯅꯪꯅ ꯁꯥꯟꯅꯕ꯭ꯔꯣ
ꯍꯗꯦ ꯏꯃꯥꯗꯣ ꯈꯪꯗꯦꯗ ꯀꯩꯗꯧꯕꯅꯤ
ꯇ꯭ꯔꯥꯁꯥ ꯀꯗ꯭ꯔꯣꯌꯦ
ꯡꯁꯦ ꯆꯠꯅꯤꯡ ꯆꯠꯅꯤꯡꯉꯦ ꯑꯗꯣ ꯍꯌꯦꯡꯁꯦ ꯕꯣꯜ ꯂꯩꯌꯦꯕ
ꯎꯝ
ꯑꯗꯨꯗꯨꯅ ꯕꯣꯜ ꯃꯔꯤ ꯃꯈꯥꯏ
ꯎꯝ
ꯅꯤꯡ ꯑꯦꯁ ꯕꯨꯛ ꯑꯃꯗꯤ ꯆꯦ
ꯆꯠꯂꯔꯦ ꯐ ꯕꯣꯜꯒꯤ ꯍꯥꯛꯇꯛꯇ
ꯏꯗꯣ ꯌꯦꯡꯅꯤ ꯍꯥꯏꯗꯤ ꯇꯨꯝꯃꯨ ꯌꯥꯗ꯭ꯔꯗꯤ ꯆꯠꯀꯅꯤ ꯇꯨꯝꯃꯨ ꯌꯥꯔꯗꯤ ꯑꯗꯨꯝ ꯇꯨꯝꯈ꯭ꯔꯅꯤ
ꯍꯧꯖꯤꯦꯒ ꯅ ꯇꯃꯤ
ꯑꯗꯨꯗ ꯍꯌꯦ ꯑꯌꯨ ꯋꯥꯈꯒꯠꯂꯛꯄꯗ ꯍꯥꯏꯕ
ꯑꯣ
ꯆꯠꯂꯝꯗꯥꯏꯗ ꯑꯗꯨꯨꯝꯈ꯭ꯔꯗꯤ ꯇꯧꯔꯦ ꯆꯠꯂꯝꯗꯥꯏꯗ ꯍꯧꯒꯠꯂꯛꯑꯗꯤ ꯑꯗꯨꯝ ꯆꯠꯂꯅꯤ ꯀꯣꯂꯦꯖ
ꯀꯩꯗꯧꯕꯧꯕꯅ ꯍꯧꯖꯤꯛꯇ ꯍꯧꯖꯤꯛꯇꯤ
ꯄꯣꯡꯁꯦ ꯑꯩꯁꯦ ꯈꯣꯡꯁꯦ ꯇꯦꯕ ꯃꯊꯛꯇ ꯍꯥꯡꯒꯠꯂꯒ ꯐꯝꯃꯒ ꯃꯪꯉꯒꯅꯦ ꯏꯃꯥꯟꯅꯕꯤ ꯑꯃ ꯑꯣꯏꯁꯤꯅꯔꯤ
ꯂꯥꯏꯔꯛ ꯄꯥꯗ꯭ꯔꯣ ꯍꯥꯏꯁꯦ
ꯄꯥꯔꯦꯗ ꯍꯥꯏꯗꯦꯅ ꯌꯥ ꯇꯝꯦ
ꯂꯔꯤꯛ ꯄꯥꯎꯅꯦ
ꯄꯥꯒꯦ ꯅꯪ ꯍꯥꯟꯅ ꯄꯥꯌꯦꯦ ꯍꯥꯏꯔ ꯀꯥꯟꯗ ꯑꯩ ꯃꯉꯛ ꯃꯇꯇꯧꯇ ꯑꯃ ꯄꯥꯔꯛꯇꯣꯏꯅ
ꯑꯦ ꯀꯩꯅꯣꯅꯦ ꯑꯩꯅ ꯄꯥꯗ ꯅꯪ ꯄꯥꯔꯣꯏ ꯍꯥꯏꯕ꯭ꯔꯣ
ꯌꯦ ꯅꯪꯗꯤ ꯍꯌꯦꯡ ꯀꯣꯂꯦꯖ ꯅꯠꯇꯣꯏꯔꯣ
ꯁꯤꯒꯦ ꯁꯤꯒꯗꯕꯤ ꯆꯠ ꯆꯠ ꯆꯠꯀꯅꯤ
ꯎꯝ ꯎꯗ ꯂ ꯇꯧ ꯅꯤꯁꯤ
ꯄꯨꯡ ꯀꯌꯥ ꯇꯝꯗꯣꯏꯅꯣ ꯉꯁꯤꯗꯤ
ꯁꯤꯁꯦ ꯎꯝ ꯄꯨꯡ ꯕꯥꯔꯣꯗ ꯇꯥꯛꯀꯅꯤ ꯋꯥꯪꯁ ꯈꯪꯅꯔꯅꯤ ꯅꯪꯗꯤ ꯄꯨꯡ ꯑꯃ ꯑꯅꯤꯃꯨꯛ ꯂꯩꯗ ꯑꯣꯏꯔꯝꯅꯤꯅꯦ
ꯅꯪꯗꯦꯗ ꯄꯣꯛꯑꯝꯃꯅꯤ ꯍꯥꯏꯁꯦ ꯂꯥꯏꯔꯤꯛꯇ ꯑꯃꯨꯛꯃꯨꯛ ꯆꯪꯗꯦꯕ
ꯎꯝ ꯁꯪ ꯇꯝꯅꯦ ꯐꯣꯟ ꯄꯥꯏ ꯂꯩ ꯑꯗꯨ ꯀꯒ
ꯣꯡ ꯑꯦꯛꯖꯥꯝꯁꯨ ꯅꯛꯈ꯭ꯔꯦ ꯃꯣꯏ ꯑꯥ ꯃꯈꯥꯗ ꯀꯩꯀꯩ ꯊꯥꯕꯅ‌ꯣ ꯈꯪꯗꯦ ꯑꯂꯨ ꯊꯥꯕꯒꯤ ꯇꯥꯏꯞꯇ ꯀꯩꯅ‌ꯣ ꯃꯣꯏꯒꯤ ꯀꯩꯅ‌ꯣ ꯆꯤꯡꯒꯤ ꯇꯥꯏꯞꯇ ꯃꯆꯥ ꯃꯆꯥ ꯁꯥꯕꯗꯣ
ꯃꯆꯥꯗꯨꯔꯣ
ꯑꯧ ꯑꯗꯨꯃꯥꯏꯅ ꯇꯧꯔꯒ ꯂꯩꯌ‌ꯦꯕ ꯃꯈꯥꯗ ꯀꯩ ꯊꯥꯕꯅ‌ꯣ ꯈꯪꯗꯦ ꯍꯋꯥꯏ ꯊꯥꯕ꯭ꯔꯥ ꯀꯩ ꯊꯥꯔꯤꯔꯥ ꯈꯪꯗ‌ꯦ
ꯍꯧꯖꯤꯛ ꯑꯩꯅ ꯍꯥꯏꯗꯣꯏꯁꯦ ꯎꯝ ꯑꯩꯗꯣ ꯑ ꯃꯊꯛꯇ ꯀꯥꯔꯨꯏꯌꯦ ꯑꯗꯨꯗꯨꯒ ꯏꯃꯥꯟꯅꯕꯤ ꯉꯥꯏꯍꯥꯛ ꯋꯥꯔꯤ ꯁꯥꯟꯅꯔꯨꯏ ꯍꯥꯏꯗꯣꯏꯅꯦꯀꯣ ꯀꯩꯒꯨꯝꯕ ꯍꯪꯉꯛꯑꯗꯤ ꯍꯥꯏꯌꯨꯀꯣ
ꯍꯥ
ꯑꯩꯅ ꯀꯣꯜ ꯊꯝꯕꯤꯈꯤꯕꯀꯣ ꯃꯤ ꯑꯃ ꯑꯗꯨꯗꯤ ꯅꯪꯉꯣꯟꯗꯒ ꯍꯪꯉꯛꯑꯗꯤ
ꯑꯗꯨꯝ ꯃꯥꯗꯣ ꯃꯊꯛꯇ ꯀꯥꯔꯛꯑꯝꯃꯒ ꯋꯥꯔꯤ ꯁꯥꯟꯅꯔꯒ ꯉꯥꯏꯍꯥꯛ ꯂꯩꯔꯝꯃ‌ꯦ ꯍꯥꯏꯒꯗꯕꯀꯣ
ꯑꯩꯉꯣꯟꯗ
ꯍꯪꯉꯛꯑꯗꯤ ꯍꯥꯏꯕ
ꯑꯣ
ꯑꯩꯗꯣ ꯃꯊꯛꯇ ꯀꯥꯔꯨꯏ ꯑꯗꯨꯒ ꯉꯥꯏꯍꯥꯛ ꯋꯥꯔꯤ ꯁꯥꯟꯅꯔꯨꯏꯌꯦ ꯍꯥꯏꯗꯣꯏꯅꯦꯕ ꯏꯃꯥꯟꯅꯕꯤꯒ
ꯑꯣ
ꯑꯗꯨꯅ ꯅꯪꯉꯣꯟꯗ ꯃꯥꯗꯤ ꯌꯥꯝ ꯍꯪꯉꯛꯄ ꯀꯟꯕꯒꯤ ꯀꯤꯖꯩ‌ꯌ‌ꯦꯕ
ꯍꯣꯏ ꯍꯣꯏ ꯍꯣꯏ ꯍꯥꯏꯔꯒ ꯂꯣꯏꯔꯦ ꯀꯩꯗꯧꯔꯒ‌ꯦ
ꯍ‌ꯣꯏ
ꯅꯪ ꯑꯗ‌ꯣ ꯀꯣꯜ ꯇꯧꯔꯛꯑꯣ ꯍꯥꯏꯌ‌ꯣꯅ‌ꯦ
ꯊꯋꯥꯏ ꯌꯥꯝ ꯅꯨꯡꯉꯥꯏꯇ꯭ꯔꯕ꯭ꯔꯣ
ꯅꯨꯡꯉꯥꯏꯇ‌ꯦ ꯃꯅꯥ ꯐ‌ꯣꯟ ꯄꯥꯏꯗꯕ ꯀꯨꯏꯔ‌ꯦ ꯍꯥꯏꯔꯒ ꯏꯔꯨꯕꯗꯤ ꯌꯥꯝ ꯅꯨꯡꯉꯥꯏꯌꯦꯗ ꯍꯛꯆꯥꯡꯁꯦ
ꯆꯨꯝꯊꯣꯛꯄ꯭ꯔꯣ
ꯑꯧ
ꯎꯝ ꯅꯨꯡꯉꯥꯏꯔꯝꯅꯤꯀꯣ
ꯅꯨꯡꯉꯥꯏꯌ‌ꯦ
ꯅꯪꯒꯤ ꯀꯌꯥ ꯂꯦꯝꯗꯧꯔꯤꯒꯦ ꯁꯤ ꯂꯣꯏ
ꯀꯔꯤ
ꯀꯌꯥ ꯂꯩꯍꯧꯒ‌ꯦꯅ‌ꯦ
ꯍꯥꯏꯗꯤ
ꯑꯩꯈꯣꯏꯒꯤꯁꯦ ꯊꯕꯛꯁꯦ
ꯈꯪꯗꯦ ꯑꯩꯗꯤ ꯅꯤꯄꯥꯥꯟ ꯂꯣꯏ ꯅꯤꯄꯥꯥꯟ ꯂꯣꯏ ꯒꯨꯝ ꯇꯧꯕꯅꯤ ꯌꯦꯡꯁꯤ ꯑꯩ ꯌꯨꯝ ꯌꯥꯝ ꯊꯣꯛꯅꯤꯡꯉꯦ
ꯌꯨꯝ ꯊꯣꯛꯅꯤꯡꯉ‌ꯦ ꯈꯨꯟ ꯑꯃ ꯏꯃꯥꯟꯅꯕꯤ ꯑꯃ ꯂꯩ ꯑꯗꯨ ꯃꯥꯏ ꯈꯨꯟ ꯆꯠꯅꯤꯡꯕꯅ
ꯀꯔꯝ ꯍꯥꯏꯅ ꯅꯨꯡꯉꯥꯏꯕꯔ‌ꯣ ꯍꯥꯏꯖ‌ꯦ
ꯃ‌ꯣꯏ ꯍꯟꯗꯛ ꯌꯨꯝ ꯑꯅꯧꯕ ꯁꯥꯥꯏꯌꯦꯕ ꯑꯗꯨꯒꯤ ꯅꯨꯡꯉꯥꯏꯗꯧ ꯃꯥꯟꯕ ꯍꯥꯏꯇꯔ‌ꯦ ꯌꯨꯝ ꯑꯅꯧꯕ ꯁꯥꯈ꯭ꯔꯦꯕ
ꯎꯝ
ꯌꯥꯝ ꯅꯨꯡꯉꯥꯏꯗꯧ ꯃꯥꯟꯕ
ꯀꯅꯥ ꯀꯅꯥ ꯂꯩꯒꯦ ꯍꯥꯏꯁꯦ ꯑꯥ ꯃꯌꯨꯝꯗ
ꯎꯝ ꯏꯃꯥꯟꯅꯕꯤꯒꯤ ꯃꯃꯥꯅꯦ ꯃꯄꯥꯅꯦ ꯑꯗꯨꯒ ꯃꯅꯥꯎꯅꯨꯄꯥ ꯅ‌ꯦ ꯃꯅꯥꯎꯅꯨꯄꯤ ꯅ‌ꯦ ꯃ‌ꯣꯏ ꯃꯔꯤꯗꯪ ꯑꯗꯨꯗꯤ ꯃ ꯃꯆ‌ꯦ ꯍꯥꯏꯕ ꯑꯗꯨꯒꯤ ꯍꯥꯏꯗꯤ ꯊꯥꯏꯅꯗꯤ ꯃꯣꯏ ꯏꯃꯨꯡ ꯄꯨꯜꯂꯒ ꯂꯩꯔꯝꯃꯦ ꯍꯥꯏꯕꯅ‌ꯦꯕ
ꯑꯥꯎ
ꯍꯧꯖꯤꯛꯇꯤ ꯇꯣꯉꯥꯟꯅ ꯌꯨꯝ ꯁꯥꯕꯅꯤꯅ ꯑꯩꯈꯣꯏꯅ ꯆꯠꯄꯗꯁꯨ ꯑ ꯀꯩꯝ ꯐꯪꯒꯣꯏꯗ꯭ꯔꯤꯅ ꯃꯣꯏ ꯃꯃꯥ ꯃꯄꯥ ꯑꯇꯥꯡ ꯂꯩꯔꯝꯃꯤꯅ ꯑꯗꯨꯗꯨꯅ ꯀꯣꯏꯗꯅ ꯑꯗꯨꯝ ꯋꯥꯔꯤ ꯁꯥꯟꯅꯕ ꯈꯣꯠꯄꯁꯨ ꯌꯥꯔꯅꯤ ꯎꯝ ꯆꯠꯅꯤꯡꯉꯦ ꯍꯥꯏꯗꯤ ꯃꯤ ꯌꯥꯝ ꯇꯤꯟꯕ ꯏꯃꯨꯡꯗ ꯆꯠꯂꯗꯤ ꯑꯁ ꯑꯁꯤ ꯑꯉꯥꯡꯖꯤꯅ ꯀꯅꯥꯅꯣ ꯈꯣꯠꯄ ꯌꯥꯝ ꯍꯪꯅꯕ ꯑꯃ
ꯑꯦ ꯑꯗꯨ ꯀꯩꯗꯧꯔꯒꯦ ꯈꯪꯕꯅ ꯐꯠꯇ꯭ꯔꯣ ꯈꯪꯕꯗꯣ ꯐꯠꯇ꯭ꯔꯣ ꯀꯩꯗꯧꯔꯒꯦ ꯅꯪ ꯅꯃꯥꯟꯅꯕꯤꯁꯤ ꯀꯃꯥꯏ ꯇꯧꯒꯦ ꯍꯥꯏꯁꯦ
ꯑꯍꯤꯡꯒ ꯂꯦꯛꯑꯒ ꯀꯣꯏꯕ ꯆꯠꯅꯤꯡꯉꯦ ꯈꯨꯟꯗꯣ ꯌꯦꯡꯉꯒ
ꯑꯗꯨ ꯍꯦꯟꯅ ꯅꯕꯥꯅꯕꯤꯁꯤ ꯀꯃꯥꯏ ꯇꯧꯒꯦ ꯍꯥꯏꯕ
ꯏꯃꯥꯟꯅꯕꯤꯗꯣ ꯏꯃꯥꯟ ꯍꯥꯏꯗꯤ ꯀꯃꯥꯏꯅ ꯃꯔꯝꯗꫭ ꯍꯥꯏꯌꯣ ꯍꯥꯏꯅꯣ
ꯑꯧ
ꯐꯕ꯭ꯔꯥ ꯐꯠꯇꯕ꯭ꯔꯥ ꯍꯥꯏꯌꯣ ꯍꯥꯏꯔꯣ
ꯑꯧ
ꯌꯥꯝ ꯐꯩꯌꯦ ꯆꯥꯕ ꯊꯛꯄ ꯊꯣꯡꯕ ꯊꯥꯛꯄꯗꯤ ꯐꯖꯅ ꯍꯩꯔꯦ
ꯎꯝ
ꯃꯌꯨꯝ ꯄꯥꯟ ꯌꯥꯔꯅꯤ ꯑꯗꯨꯕꯨ ꯃꯌꯨꯝ ꯄꯥꯟꯕ ꯌꯥꯗꯦ ꯀꯩꯒꯤꯅꯣ ꯈꯪꯗꯦ
ꯑꯩꯉꯣꯟꯗꯒꯤ ꯐꯕ꯭ꯔꯣ ꯍꯥꯏꯁꯦ
ꯑꯗꯨꯗꯨꯒ ꯎꯝ ꯃꯃꯥ ꯃꯄꯥꯅ ꯃꯥꯁꯦ ꯌꯥꯝ ꯅꯨꯡꯁꯤꯗꯦ ꯃꯁꯛꯁꯨ ꯃꯥꯟꯅꯗꯦ ꯍꯥꯏꯔꯤꯌꯦ ꯃꯥꯗꯣ ꯈꯨꯜꯂꯛꯄꯅꯦꯅꯁꯨ ꯍꯥꯏꯒꯨꯝ ꯍꯥꯏꯌꯦꯕꯀꯣ ꯑꯁꯦꯡꯕꯗꯤ ꯃꯥꯏ ꯃꯅꯦ ꯃꯅꯦ ꯑꯃꯒꯤ ꯃꯆꯥꯅꯦ ꯍꯥꯏꯕꯅꯦꯕ ꯑꯗꯨꯗ
ꯅꯪꯅ ꯎꯔꯕ꯭ꯔꯕ ꯅꯪꯅ ꯎꯔꯕ꯭ꯔꯕ
ꯑꯁꯨꯝ ꯋꯥꯔꯤ ꯂꯤꯕꯤꯕ ꯍꯥꯏꯇꯥꯔꯦ ꯃꯣꯏ ꯈꯨꯟꯒꯤ ꯃꯤꯅ ꯑꯗ ꯈꯨꯟꯒꯤ ꯃꯤꯅ
ꯅꯪꯕꯨ ꯃꫭꯏ ꯈꯨꯟꯗ ꯃꯣꯏ ꯈꯨꯟ ꯑꯝꯐꯥꯎ ꯆꯠꯇ꯭ꯔꯤ ꯃꯤꯒꯤꯁꯨ ꯄꯥꯛꯊꯪꯅꯗꯦ ꯍꯥꯏꯕ ꯅꯠꯇ꯭ꯔꯣ ꯆꯠꯂ ꯆꯠꯇ꯭ꯔꯤ ꯍꯥꯏꯕ ꯅꯠꯇ꯭ꯔꯣ
ꯑꯗꯣ ꯁꯨꯝ ꯃꯣꯏ ꯈꯨꯟꯒꯤ ꯃꯤꯅ ꯋꯥꯔꯤ ꯂꯤꯕ ꯌꯥꯎꯋꯦ ꯑꯩ ꯈꯪꯅꯕ ꯂꯩꯕ
ꯑꯧ
ꯂꯤꯕ ꯀꯥꯟꯗ ꯃꯁꯛ ꯌꯥꯝ ꯃꯥꯟꯅꯩ ꯍꯥꯏꯌꯦ ꯃꯅꯦꯒ ꯑꯗꯣ ꯑꯗꯨꯒꯤ ꯃꯆꯥꯅꯤꯁꯨ ꯍꯥꯏꯌꯦ ꯑꯗꯨꯒꯤ ꯍꯥꯏꯗꯤ ꯃꯥꯅ ꯄꫭꯛꯊꯣꯛꯑꯒꯁꯨꯨꯝ ꯃꯣꯏ ꯌꯦ ꯃꯃꯥ ꯃꯄꯥꯗꯨꯅ ꯌꯣꯛꯑꯒꯦꯅ ꯌꯣꯛꯈꯤꯕꯣꯏ ꯍꯥꯏꯌꯦꯕ ꯑꯗꯨꯗꯨꯗꯤ ꯈꯪꯗꯦ ꯃꯣꯏꯅ ꯃꯆꯥ ꯑꯣꯏꯕꯅꯤꯅꯅꯦ ꯑꯃꯨꯃꯨꯛ ꯅꯨꯡꯁꯤꯕ ꯀꯧꯕꯅꯤꯅ ꯑꯃꯨꯃꯨꯛ ꯀꯥ ꯃꯀꯥꯗ ꯌꯥꯝ ꯅꯨꯡꯁꯤꯅ ꯂꯨꯅ ꯇꯧꯕꯤꯌꯦ ꯍꯥꯏꯌꯦ
ꯅꯩꯌꯦꯅꯦ ꯅꯪꯒꯤ ꯋꯥꯔꯤꯁꯦ ꯅꯌꯦꯅꯦ
ꯎꯝ ꯍꯥꯏꯗꯤꯅꯦ ꯃꯆꯥ ꯑꯁꯤꯡꯕꯗꫭ ꯃꯤꯉꯣꯟꯗ ꯄꯤꯊꯣꯔꯛꯏꯅꯦ ꯊꯝꯃꯣꯏꯗꫭ ꯌꯦꯡꯉꯣ ꯑꯗꯨ
ꯌꯥꯔꯦꯁꯦ ꯇꫭꯛꯍꯧꯔꯣ ꯏꯕꯦꯝꯃ ꯇꯥꯅꯤꯡꯗ꯭ꯔꯦ
ꯅꯃꯥꯏꯒ ꯀꯥꯏꯅꯤꯍꯦ
ꯊꯥꯖꯤꯟ ꯂꯛꯎꯔꯣ
ꯋꯥꯔꯤ ꯅꯨꯡꯉꯥꯏꯕꯅꯤꯗ
ꯀꯔꯤ
ꯋꯥꯔꯤꯁꯤ ꯅꯨꯡꯉꯥꯏꯇ꯭ꯔꯣ
ꯀꯞꯅꯤꯡꯉ ꯂꯣꯏꯔꯦꯍꯦ ꯏꯃꯣꯁꯅꯦꯜ ꯑꯣꯏꯌꯦ
ꯅꯪ ꯑꯩꯈꯣꯏ ꯃꯔꯣꯟꯗ ꯉꯥꯡꯉꯨꯍꯦ
ꯌꯥꯝ ꯄꯨꯛꯅꯤꯡ ꯅꯨꯡꯁꯤꯌꯦ ꯀꯞꯅꯤꯡꯉꯦ
ꯍꫭ ꯍꯣ ꯍꯣꯏ ꯎꯝ
ꯀꯅꯥꯔ ꯃꯈꯥꯗꯔ ꯃꯊꯛꯇꯔ ꯑꯉꯥꯡꯒꯤ ꯃꯈꯣꯟ ꯇꯥꯏꯌꯦꯅꯦ
ꯑ ꯑꯣꯏꯔꯃ
ꯃꯈꯗ ꯀꯥꯅ ꯂꯩꯒꯦ
ꯑꯣ ꯍ ꯎꯝ ꯎ ꯐꯔꯪ ꯄꯨꯡ ꯀꯌꯥ ꯇꯝꯒꯦ
ꯀꯨꯏꯅ ꯇꯨꯝꯃꯦ
ꯎꯝ ꯎꯝ ꯍꯨꯝ
ꯅꯪꯒꯤ
ꯑꯩ
ꯑ
ꯑꯩ ꯅꯨꯡꯁꯤꯜ ꯇꯨꯝꯃꯣꯏꯅ ꯇꯨꯝꯗꯤ
ꯑꯩꯈꯣꯏꯒꯤ
ꯅꯨꯡꯊꯤꯜ ꯆꯨꯝꯕꯗꯤ ꯅꯨꯡꯗꯥꯡ ꯋꯥꯏꯔꯝ ꯆꯨꯝꯕꯕꯁꯤ ꯌꯥꯅꯦꯦꯕ ꯑꯗꯨꯗꯨꯅ ꯅꯨꯡꯗꯥꯡꯋꯥꯏꯔꯝ ꯇꯨꯝꯕ ꯌꯥꯗ꯭ꯔꯕꯅꯤꯅ ꯊꯣꯛꯂꯛꯄꯗ ꯌꯥꯍꯧ ꯉꯟꯇꯥ ꯑ ꯊꯦꯡꯅ ꯇꯨꯝꯃꯕꯅꯤꯅ ꯊꯦꯡꯅ ꯍꯧꯒꯠꯄꯗꯣ ꯑꯗꯨꯒꯤ ꯊꯕꯛꯇꯣ ꯌꯥꯝ ꯋꯥꯏꯑꯦꯕ
ꯑꯣ ꯐꯩ ꯐꯩ ꯐꯩ ꯐꯩ
ꯑꯩꯗꯣ ꯃꯇꯥꯡ ꯃꯇꯥꯡꯅꯤ ꯑꯗꯨꯒ ꯇꯧꯒꯦ ꯍꯥꯏꯗꯅ ꯍꯧꯖꯤꯛꯀꯥꯁꯤꯟ ꯅꯨꯡꯊꯤ ꯊꯨꯝꯗꯨꯕ ꯍꯩꯅꯕꯤ ꯃꯤ ꯏꯁꯥꯅ ꯁꯦꯝꯖꯔꯤ